ꯇꯥꯕꯔꫭ
ꯇꯥꯏꯌꯦ ꯇꯥꯏꯌꯦ
ꯀꯩ ꯇꯧꯔꯤꯅꯣ
ꯐꯝꯍꯟꯗꯅ ꯋꯥꯔꯦ ꯍꯥꯏꯅ ꯆꯠꯊꯣꯛ ꯆꯠꯁꯤꯟ ꯇꯧꯔꯒ ꯂꯩ
ꯑꯁ
ꯑꯗꯣ ꯅꯪꯅ ꯉꯁꯥꯏ ꯍꯥꯏꯕꯗꯣ ꯑꯩꯗꯤ ꯌꯦꯡꯗꯕꯅꯤꯅꯀꯣ ꯑꯦ ꯑꯁꯤꯕꯨ ꯑꯩꯅ ꯄꯥꯝꯃꯦ ꯄꯥꯝꯗꯦ ꯍꯥꯏꯕꯗꫭ
ꯅꯪꯅ ꯍꯥꯏꯗꫭ ꯑꯩ ꯒꯤꯌꯟ ꯃꯥꯥꯟ ꯇꯥꯗꯦ
ꯅꯪꯅꯀꯣ ꯅꯪ ꯅꯪ ꯗꯤ ꯅꯪꯅ ꯄꯥꯝꯕ ꯀꯩꯅꯣꯗꯣ ꯁꯅꯕ ꯈꯣꯏꯗꯣ
ꯎꯝ ꯎꯝ ꯎꯝ
ꯑꯗꯣ ꯍꯤꯡꯔꯤꯗꯅ
ꯍꫭꯏ ꯍꯤꯡꯉꯤ ꯁꯤꯗꯔꯤ
ꯍꯨꯗ꯭ꯔꯤꯗꯅꯥ
ꯑ ꯍꯣꯏ ꯍꯣꯏ
ꯑꯗꯨ ꯑꯗꯨꯒꯤ ꯎꯝ ꯑꯩꯗꯤ ꯑꯗꯨꯒꯨꯝꯕꯗ ꯑꯩꯅ ꯄꯥꯝꯕ ꯄꯥꯝꯗꯕ ꯀꯅꯥ ꯀꯩꯝꯇ ꯂꯩꯇꯦꯕ ꯑꯩꯗꯤ ꯑꯗꯨꯒꯨꯝꯕꯗꯣ ꯌꯦꯡꯗꯦꯕ
ꯏꯁ ꯅꯨꯄꯤꯁꯨ ꯌꯥꯝ ꯂꯤꯛ ꯌꯥꯝ ꯏꯟꯇꯔꯦꯁ ꯂꯩꯕ ꯂꯩꯔꯦꯅꯦ ꯅꯨꯄꯤꯁꯤꯡꯁꯨ ꯑꯁ ꯃꯗꯨꯗꯤ ꯃꯗꯨꯗꯤ ꯍꯥꯏꯕ ꯂꯩꯕꯅꯦ ꯀꯔꯤꯅꯣ ꯏꯁ ꯄꯩꯁꯥꯗꯨ ꯊꯥꯔꯛꯀꯦ ꯍꯥꯏꯅꯀꫭ
ꯎꯝ ꯌꯦꯡꯕ ꯐꯖꯅ ꯌꯦꯡꯕ ꯂꯩꯕꯅꯦ ꯀꯞꯄꯁꯨ ꯌꯥꯎꯋꯦ ꯅꯣꯛ
ꯍꯣꯏ ꯅꯨꯄꯤ ꯌꯥ ꯀ ꯌꯥꯎ ꯅ ꯏꯆꯦ ꯐꯥꯎ ꯀꯄꯔ ꯂꯩꯕꯅꯦ ꯏꯆꯦꯗꯨ ꯅꯦꯃꯥꯔ‌ꯗꯥ ꯁꯄꫭꯠ ꯇꯧꯕꯅꯦꯕ ꯅꯦꯃꯥꯔꯅ ꯁꯤꯒꯕ ꯑꯗꯨꯒꯤ ꯈꯪꯗꯦꯗ ꯀꯅꯥꯅ ꯉꯝꯒꯗꯧ ꯃꯥꯟꯕꯔꫭ
ꯑꯩꯗꯤ ꯈꯪꯗꯦ ꯑꯗꯨꯅ ꯌꯦꯡꯗꯦ
ꯀꯔꯤꯒꯤꯔꯣ ꯏꯟꯇꯔꯦꯁ ꯂꯩꯇꯕ꯭ꯔꯣ
ꯑꯗꯣ ꯃꯣꯏꯗꯤ ꯅꯨꯡꯗꯥꯡ ꯊꯦꯡ ꯊꯦꯡꯅ ꯑꯗꯨꯝ ꯌꯦꯡꯒꯜꯂꯦ ꯑꯗꯨꯅ ꯑꯗꯣ ꯌꯦꯡꯕꯁꯨ ꯑꯈꯪꯗꯦ ꯑꯗꯨꯝ ꯌꯦꯡꯗꯦꯗꯣ ꯌꯦꯡꯅꯤꯡꯉꯥꯏꯁꯨ ꯑꯩ ꯑ ꯍꯥ ꯍ
ꯎꯝ ꯍꯨꯝ
ꯑꯗꯨꯝ ꯌꯦꯡꯗꯦꯗ ꯑꯗꯣ ꯉꯁꯤ ꯑꯉꯥꯡꯁꯤꯡꯅꯀꯣ ꯑꯦ ꯁꯥꯇ꯭ꯔꯁꯤꯡꯅ ꯑꯣꯖꯥ ꯅꯪꯗꯤ ꯀꯅꯥ ꯀꯅꯥꯕꯨ ꯑ ꯅꯪꯗꯤ ꯄꯥꯝꯕ꯭ꯔꯥ ꯍꯥꯏꯗꯤ ꯅꯪꯅ ꯑꯁꯤꯗꯤ ꯄꯥꯝꯈ꯭ꯔꯦ ꯍꯥꯏꯕꯗꯣ ꯍꯥꯏꯌꯨꯗꯅ ꯑꯩꯅ ꯍꯥꯏꯔꯒ ꯎꯝ ꯑꯩꯅ ꯑꯩꯗꯤ ꯉꯝꯒꯗꯧꯕ ꯈꯣꯏꯗꯣ ꯄꯥꯝꯃꯦ ꯑꯗꯨꯗ ꯑꯣꯖꯥ ꯅꯪ ꯁꯤꯗꯤ ꯌꯥꯗꯦ
ꯌꯥꯝ ꯅꯨꯡꯁꯤꯕꯅꯦ ꯑꯉꯥꯡꯁꯤꯡꯁꯨ
ꯑꯩꯅ ꯍꯥꯏꯕꯒ ꯃꯣꯏꯗꯤ ꯃꯁꯥ ꯃꯁꯥꯅ ꯄꯥꯝꯕ ꯂꯩꯌꯦꯕ ꯑꯗ ꯑꯩꯅ ꯀꯩꯅꯣ ꯑꯩ ꯏꯁꯥꯁꯨ ꯑꯩ ꯏꯁꯥꯃꯛꯁꯨ ꯑ ꯑꯩ ꯄꯨꯟꯁꯤꯗ ꯄꯣꯔꯒ ꯑꯗꯨꯒ ꯂꯥꯛꯇ꯭ꯔꯤꯕꯅꯦ ꯑꯗꯨꯒꯤ ꯄꯣꯕ ꯈꯣꯏꯗꯨꯗꯤ ꯑꯩ ꯀꯩꯝꯇ ꯄꯥꯔꯦ
ꯑꯍꯦ ꯍꯦ
ꯉ ꯅꯪꯒꯤꯁꯤꯅꯤ ꯌꯥꯏꯌꯦ ꯀꯣ
ꯄ꯭ꯔꯣꯁꯤ ꯁꯥꯅꯔ ꯅꯪ ꯄ꯭ꯔꯣꯁꯤ ꯀ꯭ꯔꯛ ꯀ꯭ꯔꯛꯖ ꯃꯥꯂꯦ
ꯉꯁꯤ ꯌꯥꯝ ꯖꯥꯠ ꯖꯥꯠ ꯇꯧꯕꯅꯦ ꯑꯉꯥꯡꯈꯣꯏꯗ ꯑꯩꯅ
ꯑꯥ ꯑꯥ
ꯑꯉꯥꯡ ꯑꯃꯁꯦ ꯑꯌꯨꯛ ꯃꯇꯝꯗ ꯁ꯭ꯀꯨꯜ ꯍꯧꯔꯝꯗꯥꯏꯗ ꯑꯉꯥꯡ ꯁꯥꯠꯇ꯭ꯔꯥ ꯂꯣꯏꯅꯃꯛ ꯂꯦꯞꯃꯤꯟꯅꯩꯗꯅ
ꯎꯝ ꯍꯣꯏ
ꯑꯗꯨ ꯃꯇꯝꯗ ꯑꯩꯈꯣꯏꯒꯤ ꯑꯣꯖꯥ ꯑꯆꯧꯕꯗꯨꯅ ꯋꯥ ꯉꯥꯡꯔꯔꯤ ꯀꯩꯩꯅ ꯅꯣꯛꯐꯦꯠ ꯅꯣꯛꯐꯦꯠ ꯇꯧꯔꯒ ꯂꯩꯕ ꯋꯥꯟꯗ ꯁꯥꯟꯅꯔꯒ ꯑꯩꯅ ꯂꯥꯛꯑꯒ ꯅꯨꯕꯥꯅꯤꯀꯣ ꯑꯇꯣꯞꯄ ꯃꯇꯝꯗꯗꯤ ꯅꯣꯡꯐꯦꯠ ꯅꯣꯡꯐꯦꯠ ꯇꯧꯔꯗꯤ ꯌꯥꯝ ꯐꯖꯩꯕ ꯑꯗꯣ ꯍꯧꯖꯤꯛꯀꯨꯝꯕ ꯃꯇꯝꯗ ꯅꯧꯐꯦꯠ ꯅꯧꯐꯦꯠ ꯇꯧꯔꯤ ꯅꯁꯛ ꯗꯣ ꯊꯤꯍꯦ ꯑꯩꯅ ꯇꯨꯃꯤꯟꯅ ꯂꯥꯛꯑꯅꯨꯀꯣ ꯃꯅꯥꯀꯣꯟ ꯃꯅꯥꯀꯗ ꯅꯣꯏꯗ ꯃꯥꯅꯤ ꯅꯣꯛꯀꯅꯨꯅ ꯁꯛ ꯌꯥꯝ ꯊꯤꯌꯦ ꯍꯧꯖꯤꯛ ꯍꯥꯏꯕ ꯇꯨꯃꯤꯟꯅ ꯂꯩꯈ꯭ꯔꯦ
ꯑꯍꯥ ꯍ ꯍ ꯗꯦ ꯎꯝ ꯁꯛꯊꯤꯕꯗꯤ ꯀꯣ ꯑꯁ ꯁꯨ ꯌꯥꯝꯃꯛ ꯑꯃꯗꯩ ꯍꯣꯠꯅꯗ꯭ꯔꯣ
ꯍꯥꯥ
ꯅꯁ ꯃꯔꯛ ꯃꯔꯗꯤ ꯌꯥꯝ ꯋꯥꯔꯝꯒꯅꯦꯕ ꯑ ꯑꯉꯥꯡ ꯑꯉꯥꯡꯁꯤꯡꯕꯨ ꯌꯦꯡꯕꯁꯦ
ꯎꯝ ꯑꯦ ꯑꯩꯗꯤ ꯖꯥ ꯖꯥ ꯍꯥꯏꯕꯅꯤ ꯎ ꯀꯞꯂꯁꯨ ꯅ ꯁꯛ ꯊꯤꯌꯦ ꯀꯥꯞꯀꯅꯨ ꯍꯥꯏꯕꯅꯦ
ꯎꯝ ꯆꯠ ꯌꯥ ꯀꯥ ꯄꯠꯇ ꯄꯨꯔꯣ ꯑꯗꯨꯗꯤ
ꯑꯗꯣ ꯑꯉꯥꯡꯈꯣꯏꯗꯤ ꯃꯁꯛ ꯊꯤꯕꯗꯣ ꯄꯥꯝꯗꯦꯗꯅ ꯎꯝ ꯍꯥꯏꯌꯣ ꯍꯥꯏꯌꯣ ꯑꯉꯥꯡꯁꯤꯡꯗꯤ ꯃꯁꯛ ꯊꯤꯅꯤꯡꯗꯕꯅꯦ ꯍꯥꯏꯕꯗꯨ
ꯑ ꯑꯣ ꯅꯪ ꯀ꯭ꯂꯥꯁ ꯀꯌꯥ ꯀꯌꯥ ꯍꯣ ꯆꯪꯕ꯭ꯔꯥ
ꯀ꯭ꯂꯥꯁ ꯑꯍꯨꯝ ꯃꯔꯤ ꯃꯉꯥ ꯇꯔꯨꯛ
ꯑꯣ
ꯎ ꯎ
ꯇꯔꯨꯛꯈꯣꯏꯗꯤ ꯁꯥꯊꯤꯕꯅꯦ ꯃꯤ ꯑꯦ ꯑꯣꯖꯥ ꯅꯪ ꯅꯪ ꯅꯨꯄꯥ ꯈꯪꯅꯕ ꯂꯩꯕ꯭ꯔꯣ ꯀ
ꯎ ꯑꯉꯥꯡꯗꯤ ꯀ ꯆ ꯆ
ꯑꯗꯨꯒ ꯀꯣ ꯑꯣꯖꯥ ꯅꯪꯒꯤ ꯑꯥꯏ ꯖꯤꯗ ꯑꯩꯈꯣꯏꯅ ꯃꯦꯁꯦꯁ ꯊꯥꯔꯛꯄꯗ ꯎꯕ꯭ꯔꯥ
ꯑꯁ ꯑꯁ ꯑꯉꯥꯡ ꯅꯅꯦꯕ
ꯊꯥꯔꯛꯄꯅꯦ ꯅꯍꯥꯟꯉꯩꯗꯒꯤ ꯃꯣꯏꯅ ꯑꯩꯅ ꯁꯨ ꯌꯦꯡ ꯌꯦꯡꯕꯤꯗꯕ
ꯑꯥ ꯑꯥ ꯑꯩꯖꯤꯗ ꯈꯪꯗ꯭ꯔꯦꯗ ꯉꯁꯤ ꯀ ꯑꯉꯥꯡꯁꯤꯡꯁ ꯑꯩꯗꯤ ꯏ ꯄꯥꯏꯕ ꯍꯩꯈ꯭ꯔꯦꯅꯦ
ꯑꯃ ꯈꯣꯏꯗꯣ ꯈꯔ ꯏꯅꯥ ꯈꯨꯨꯟꯕ ꯈꯣꯏ ꯈꯔ ꯌꯥꯎꯋꯦꯕ ꯃꯣꯏꯗꯤ ꯃꯁꯥ ꯃꯁꯥꯒꯤ ꯑꯗꯨꯝ ꯂꯩꯌꯦ ꯍꯥꯏꯕ
ꯑꯥ
ꯑꯗꯨꯒꯤ ꯃꯥꯜꯂꯂꯦ ꯑꯗꯣ ꯑꯩꯁꯦ ꯑꯣꯖꯥ ꯍꯪꯕꯅꯦ ꯑꯣꯖꯥ ꯅꯪ ꯈꯪꯅꯕ ꯂꯩ ꯗꯅ ꯍꯥꯏꯌꯣꯗꯅ ꯑꯩꯅ ꯀꯥꯏꯗꯒꯤꯅꯣ ꯍꯥꯏꯔꯒ ꯂꯩꯇ꯭ꯔꯗꯤ ꯑꯩꯈꯣꯏ ꯊꯤꯕꯤꯒꯦꯀꯣ ꯀ ꯌꯥꯝ ꯇꯧꯅꯤ ꯈꯥꯏꯔꯒ
ꯑꯉꯥꯡ ꯑꯣꯏꯅꯥ ꯃꯡꯗꯥ ꯎꯔꯛꯇꯧꯔꯥ ꯂꯩꯔꯦ
ꯑꯩ ꯑꯗꯨꯝꯥꯏꯅ ꯍꯥꯏꯕꯅꯦ ꯃꯣꯏ ꯀꯩꯀꯥ ꯌꯨꯝ ꯄꯥꯟꯅꯕ ꯑꯃ ꯂꯩ ꯑꯗꯨ ꯊꯤꯕꯤ ꯀꯩꯀꯥ ꯌꯥꯝ ꯇꯧꯅꯦ
ꯑ ꯑ ꯑꯁ
ꯑꯩꯅ ꯑꯗꯨꯗꯤ ꯑꯁ ꯑꯍꯟ ꯑꯣꯏꯃꯜꯂꯦꯗ ꯑꯩ ꯑꯩꯁꯨ ꯑꯗꯨꯝ ꯐꯥꯒꯤ ꯇꯧꯕꯅꯦꯕ ꯃꯣꯏ ꯑꯗꯨꯣ ꯑꯦ ꯑꯗꯨꯗꯤ ꯍꯦꯟꯃꯟꯗ꯭ꯔꯣ ꯑꯩꯅ ꯍꯥꯏꯕ ꯑꯗꯨꯗ ꯑꯝ ꯃꯥꯗꯨ ꯅ ꯍꯥꯏꯌꯦ ꯑꯣꯖꯥ ꯑꯗꯣ ꯑꯩꯅ ꯇꯤꯟꯅꯕ ꯑꯩ ꯃꯔꯨꯞꯁꯤꯡꯗꯨꯗꯤ ꯃꯥꯗꯤ ꯈꯔ ꯑꯍꯟ ꯈꯣꯏꯒ ꯇꯤꯅꯥꯒꯜꯂꯦ ꯍꯥꯏꯌꯦꯕ ꯑꯗꯣ ꯑꯉꯥꯡꯗꯣ ꯑꯩꯒꯤ ꯇꯤꯟꯅꯕ ꯈꯣꯏꯒꯤꯗꯤ ꯆꯍꯤ ꯀꯨꯟ ꯀꯨꯟꯃꯥꯊꯣꯏ ꯀꯨꯟꯅꯤꯊꯣꯏ ꯐꯛ ꯃꯣꯏꯗꯤ ꯌꯥꯝ ꯑꯉꯥꯡ ꯑꯣꯏꯔꯤꯌꯦ
ꯋꯥꯔꯤꯁꯦ ꯑꯉꯥꯡꯅꯅꯦꯕ ꯅꯪ ꯃꯤꯉꯣꯟꯗ ꯍꯥꯏꯔꯤꯁꯦ
ꯑꯦꯁ ꯖꯥꯠ ꯖꯥꯠ ꯍꯥꯏꯕꯅꯦ ꯑꯣ ꯑꯩꯒꯤ ꯑꯥꯏꯖꯤꯒꯨꯝꯕꯗ ꯑꯗꯨꯝ ꯌꯦꯡꯉꯦꯗꯅ ꯑꯣꯖꯥ ꯅꯪꯅ ꯆꯠꯂꯤꯗꯣ ꯀꯥꯏꯗꯔꯥ ꯀ ꯀꯩꯗꯧꯉꯩ ꯆꯠꯄ꯭ꯔꯥ ꯀꯩꯗꯧꯉꯩꯃꯨꯛ ꯆꯠꯒꯗ꯭ꯔꯥ
ꯑꯁ ꯑꯁ
ꯇꯧꯕꯅꯦ ꯖꯥ ꯖꯥ ꯍꯪꯕꯅꯦ
ꯃꯣꯏ ꯑꯗꯨ ꯀꯔꯤꯁꯨ ꯇꯧꯅꯤꯡꯉꯥꯏ ꯂꯩꯇꯕꯒꯤ
ꯎꯝ ꯃꯣꯏ ꯑꯩꯗꯤꯀꯣ ꯃꯣꯏꯗꯤꯁꯨ ꯆꯩꯌꯦ ꯑꯗꯨ ꯑꯣꯏꯔꯁꯨ ꯎꯝ ꯑꯣꯖꯥ ꯂꯩꯔꯤꯕ ꯑꯣꯖꯥꯒꯤ ꯃꯔꯛꯇꯒꯤ ꯑꯩꯈꯣꯏꯁꯦ ꯈꯔ ꯑꯉꯥꯡ ꯑꯣꯏꯕꯅꯦꯕ ꯑꯗꯣ ꯑꯩꯗꯤ ꯑꯅꯧꯕꯁꯨ ꯑꯣꯏꯌꯦ ꯑꯗꯣ ꯃꯣꯏꯁꯨ ꯊꯤ ꯊꯤꯅ ꯑꯩ ꯆꯩꯩꯌꯦꯕ ꯑꯗꯨ ꯑꯣꯏꯔꯁꯨ ꯑꯗꯨꯝ ꯑꯃꯨꯛꯀꯁꯨ ꯇꯤꯟꯅꯕꯤꯕꯗꯣ ꯑꯗꯣ ꯑꯗꯨꯗꯒꯤ ꯃꯣꯏ ꯑꯗꯨꯝ ꯗꯍꯥꯔꯒ ꯂꯩꯒꯅꯤ ꯅꯍꯥꯟꯗ ꯃꯣꯏ ꯃꯣꯏ ꯁꯥꯇ꯭ꯔ ꯎꯝ ꯂꯣꯏꯅ ꯀꯞꯄꯅꯦ ꯅꯍꯥꯟꯗꯣ ꯑꯩꯅ ꯆꯩꯕꯒꯤ ꯐꯨꯗꯤ ꯐꯨꯗꯦꯕꯀꯣ ꯑꯩꯅ ꯋꯥꯉꯥꯡꯗꯣ
ꯑꯥ
ꯂꯣꯏꯅ ꯀꯧꯊꯣꯛꯑꯒ ꯆꯩꯕ ꯑꯅ ꯃꯃꯤꯠꯀ ꯏꯉꯥꯡ ꯑꯗꯨꯒꯔ ꯅꯨꯄꯥ ꯃꯆꯥꯁꯤꯡꯁꯨ
ꯃꯔꯛ ꯃꯔꯛꯇꯗꯤ ꯑꯗꯨꯝ ꯆꯩꯔꯕꯅꯤ ꯍꯣꯏ
ꯌꯥꯝ ꯇꯧꯕꯅꯦ ꯃꯣꯏ ꯑꯦꯁ ꯃꯣꯏ ꯍꯧꯖꯤꯛꯇꯤ ꯑꯉꯥꯡ ꯑꯣꯏꯔꯤꯗꯅ
ꯎꯝ
ꯑꯩꯗꯒꯤ ꯀ꯭ꯂꯥꯁ ꯃꯥꯄꯜ ꯇꯔꯥꯒꯨꯝꯕ ꯀꯥꯏꯔꯤꯀꯣ ꯌꯥꯝ ꯈꯥꯏꯅꯤ ꯃꯣꯏꯗꯤ
ꯎꯝ ꯎꯝ
ꯑꯗꯨꯝ ꯇꯧꯕꯅꯦ ꯑꯗꯣ ꯑꯩꯅ ꯑꯍꯥꯟꯕ ꯂꯥꯛꯄꯗ ꯑꯩꯕꯨ ꯀ꯭ꯂꯥꯁ ꯃꯥꯄꯜ ꯇꯔꯥ ꯈꯣꯏꯗ ꯆꯪꯉꯣ ꯍꯥꯏꯕꯅꯦꯕ ꯎꯝ ꯑꯩꯅ ꯆꯪꯉꯣꯏ ꯑꯩꯗꯤ ꯎꯝ ꯈꯔ ꯂꯩꯗꯅ ꯑꯗꯨꯒꯨꯝꯕ ꯈꯣꯏꯗ ꯆꯪꯒꯗꯧꯕꯗꯨꯗꯤ ꯈꯔ ꯑꯍꯟ ꯑꯣꯏꯕꯈꯣꯏꯅ ꯆꯪꯉꯗꯤ ꯈꯔ ꯅꯨꯡꯉꯥꯏꯗꯅ ꯑꯗꯣ ꯑꯩꯁꯨ ꯑꯍꯥꯟꯕ ꯑꯣꯏꯕꯅꯤꯅ ꯑꯩ ꯆꯪꯅꯤꯡꯗꯦ ꯃꯣꯏꯗꯗꯤ ꯑꯩ ꯎꯝ ꯑꯩ ꯇꯜꯂꯦꯅ ꯑꯩꯅ ꯍꯥꯏꯕꯀꯣ ꯑꯩꯈꯣꯏꯗꯒꯤ ꯑꯍꯟ ꯑꯣꯏꯕ ꯃꯧ ꯑꯔꯤꯕ ꯈꯣꯏꯕ ꯐꯥꯎ ꯑꯗꯨꯝ ꯈꯔ ꯂꯩꯗꯅ ꯑꯣꯖꯥ ꯅꯨꯄꯤꯅꯦ ꯍꯥꯏꯔꯗꯤ ꯎꯁꯤꯠꯇꯕꯒꯨꯝꯕ ꯑꯃ ꯈꯪꯗꯦ ꯇꯧꯋꯦ ꯍꯥꯏꯕꯅꯦ
ꯃꯣꯏ ꯃꯣꯏꯗꯤ ꯀꯩ ꯍꯥꯏꯁꯤꯔ ꯎꯝ ꯁꯤꯅꯤꯌꯥ ꯁꯤꯅꯤꯌꯥꯅꯦ ꯍꯥꯏꯅꯒꯣ ꯑꯣꯖꯥꯁꯤꯡꯁꯨ ꯑꯅꯧꯕ ꯂꯥꯛꯑꯗꯤ ꯖꯥꯠ ꯖꯥꯠ ꯇꯧꯕꯅꯦ
ꯑꯗꯣ ꯍꯧꯖꯤꯛ ꯑꯩꯈꯣꯏ ꯑꯗꯨꯝ ꯑꯉꯥꯡ ꯃꯌꯥꯝ ꯄꯨꯜꯂꯒ ꯂꯦꯞꯄ ꯃꯇꯝꯗꯣ ꯁꯥꯇ꯭ꯔꯥ ꯃꯌꯥꯝ ꯑꯗꯨ ꯃꯇꯝꯗ ꯌꯥꯝ ꯇꯧꯕꯅꯦ ꯎꯝ ꯑꯥ ꯑꯣꯖꯥ ꯅꯁꯛ ꯌꯥꯝ ꯐꯖꯩꯀꯣ
ꯑꯗꯣ ꯃꯄꯥꯟꯗꯣ ꯑꯣꯏꯔꯗꯤ ꯌꯥꯏꯕ ꯏꯁ ꯃꯣꯏꯅ ꯁꯥꯇ꯭ꯔꯥꯒꯤ ꯐꯤꯔꯣꯟ ꯐꯤꯗꯣ ꯐꯤꯔꯣꯟꯜ ꯁꯦꯠꯂꯒ ꯂꯥꯏꯅ ꯐꯨꯅꯤꯡꯕꯅꯀꯣ ꯑꯗꯨꯝ ꯃꯣꯏꯗꯤ ꯀꯩꯁꯨ ꯇꯧꯅꯤꯡꯉꯥꯏ ꯂꯩꯇ꯭ꯔꯕꯅꯤꯅ ꯑꯗꯨꯝ ꯐꯥꯒꯤ ꯖꯨꯒꯥ ꯇꯧꯔꯒꯀꯣ ꯑꯗꯨꯝ ꯂꯩꯔꯕꯅꯤ ꯃꯣꯏꯗꯤ
ꯃꯔꯥꯛ ꯃꯔꯥꯛꯇꯗꯤ ꯑꯗꯨꯝ ꯁꯅꯥꯕꯤꯒꯗꯕꯅꯤꯗ
ꯃꯤꯁ ꯖꯥꯠ ꯖꯥꯠꯅꯤ ꯎꯝ ꯍꯧꯖꯤꯛ ꯑꯩꯅ ꯆꯪꯕ ꯈꯣꯏꯗꯩ ꯇꯔꯨꯛꯇꯨꯕꯨ ꯈ꯭ꯋꯥꯏꯗꯒꯤ ꯆꯥꯎꯕ ꯈꯣꯏꯅꯤꯗꯅ
ꯑꯥ ꯍꯣꯏ
ꯃꯤ ꯑꯣꯖꯥ ꯅꯪꯒꯤ ꯑꯩꯈꯣꯏꯗꯤ ꯅꯨꯄꯤꯗꯤ ꯁꯅꯥ ꯑꯗꯨꯝ ꯍꯥꯞꯄꯦꯗꯅ ꯂꯤꯛꯀꯨꯝꯕ ꯑꯩꯈꯣꯏ ꯅꯥꯒꯨꯝꯕꯗ ꯑꯗꯨꯝ ꯍꯥꯞꯄꯦꯗꯅ ꯉꯛꯀꯨꯝꯕꯗ ꯂꯤꯛ ꯒꯨꯝꯕ ꯎꯝ ꯅꯀꯣ ꯑꯗꯨꯝ ꯁꯅꯥꯒꯨꯝꯕ ꯃꯤꯁ ꯅꯪ ꯑꯣꯖꯥ ꯅꯪꯒꯤ ꯑꯥ ꯁꯅꯥꯁꯦ ꯇꯣꯉꯥꯟ ꯇꯣꯉꯥꯟꯕ ꯍꯥꯞꯂꯤꯀꯣ ꯀꯥꯏꯅ
ꯃꯣꯏ ꯐꯖꯅ ꯌꯦꯡꯉꯤꯁꯥꯔꯣ
ꯑꯩꯗꯤꯀꯣ ꯑꯗꯨꯒꯨꯝꯕꯗꯣ ꯑꯩꯗꯤ ꯎꯝ ꯀꯩ ꯍꯥꯏꯁꯤꯔꯥ ꯑꯩꯅ ꯍꯥꯞꯄ ꯃꯇꯝꯗ ꯑꯩꯒꯤ ꯅꯨꯡꯉꯥꯏꯔꯗꯤ ꯑꯩꯗꯤ ꯑꯗꯨꯝ ꯍꯥꯞꯄꯦꯕ ꯑꯗ ꯃꯣꯏ ꯗꯤ ꯑꯗꯨꯝ ꯌꯦꯡꯉꯒ ꯂꯥꯏꯌꯦ ꯃꯥꯜꯂꯦꯕ ꯑꯗꯣ ꯎꯝ ꯑꯣꯖꯥ ꯃꯧ ꯑꯃ ꯑꯍꯟ ꯈꯔ ꯑꯃ ꯂꯩꯌꯦꯕ ꯃꯥꯅ ꯅꯣꯡꯃ ꯁꯤ ꯍꯥꯏꯕ ꯑꯩ ꯑꯩꯗꯤ ꯑ ꯑꯩꯒꯤ ꯈꯣꯡꯁꯦ ꯌꯦꯡꯉꯣ ꯑꯩꯁ ꯌꯥꯗ꯭ꯔꯦ ꯍꯥꯏꯕꯀꯣ ꯑꯦ ꯑꯩꯅ ꯀꯅꯥꯅ ꯅꯈꯣꯡꯗꯣ ꯌꯦꯡꯒꯅꯤ ꯑꯦ ꯇꯨꯃꯤꯟꯅ ꯅꯪ ꯇꯥꯛꯀꯗꯧꯕꯗꯣ ꯇꯥꯛꯑꯣꯗꯅ ꯑꯩꯅ ꯑꯩꯗꯤ ꯏꯆꯝ ꯆꯝꯅ ꯈꯜꯂꯒ ꯍꯥꯏꯕ
ꯑ
ꯑ ꯍꯧꯖꯤꯛꯒꯤ ꯃꯧ ꯑꯍꯟꯗꯨꯅ ꯑꯦ ꯅꯪ ꯈꯪꯗꯕꯒꯤꯅꯦ ꯑꯉꯥꯡꯁꯤꯡꯗꯣ ꯃꯀꯣꯛꯇꯒꯤ ꯃꯈꯣꯡ ꯐꯥꯎ ꯌꯦꯡꯕꯅꯤ ꯍꯥꯏꯑꯦ
ꯀꯔꯤꯒꯤꯅ
ꯑꯩꯗꯤ ꯑꯗꯨꯃꯥꯏꯅ ꯍꯥꯏꯕꯤꯔꯁꯨ ꯊꯣꯏꯗꯦꯕ
ꯎꯝ
ꯑꯗꯨꯝ ꯅ ꯑꯉꯥꯡꯁꯤꯡ ꯑꯗꯨꯝ ꯂꯛꯅꯕꯅꯦ ꯅꯨꯄꯤ ꯅꯨꯄꯤ ꯃꯆꯥꯁꯤꯡꯁꯨꯀꯣ
ꯑꯥ
ꯑꯩꯈꯣꯏ ꯑꯩꯈꯣꯏ ꯌꯨꯝꯅꯥꯛ ꯃꯥꯟꯅꯕꯁꯨ ꯑꯗꯨꯝ ꯂꯩꯌꯦꯕ
ꯍꯣꯏ
ꯑꯗꯨ ꯑꯩꯈꯣꯏꯁꯤꯡꯅꯁꯨ ꯎꯝ ꯑꯩꯈꯣꯏ ꯌꯨꯝꯅꯥꯛ ꯃꯅꯥꯏꯀꯣ ꯀꯥꯏ ꯇꯧꯔꯛꯄꯅꯦ
ꯏ ꯏ ꯖꯥꯠ ꯖꯥꯠ ꯅꯦ ꯑꯉꯥꯡꯖꯤꯗꯤ ꯖꯥꯠ ꯖꯥꯠꯅꯤꯍꯦ
ꯆꯪꯗꯕ ꯁꯥꯇ꯭ꯔꯥ ꯈꯔ ꯂꯩꯌꯦꯕ ꯑꯍꯟꯈꯣꯏꯒꯤ ꯑꯩ ꯆꯪꯗꯦꯅ ꯑꯣꯖꯥ ꯀꯧꯔꯛꯑꯒꯅꯦ ꯃꯥ ꯅꯁꯛ ꯌꯥꯝ ꯐꯖꯩꯗꯣ ꯅꯨꯄꯤ ꯃꯆꯥꯁꯤꯡ
ꯋꯥꯔꯤꯁꯦ
ꯎ ꯃꯁꯛ ꯐꯖꯕꯤ ꯃꯁꯛ ꯐꯖꯕꯤ ꯎꯖꯥ ꯃꯪ ꯐꯥꯔꯁꯤꯀꯣ ꯀꯥꯏꯅꯀꯣ ꯂꯣꯏꯔ
ꯑꯁ ꯑꯁ ꯑꯁ ꯅꯪꯅ ꯅꯪꯅ ꯀ꯭ꯔꯝ ꯃꯥꯥꯏꯅ ꯑꯟꯁꯥꯔ ꯄꯤꯕ
ꯍꯣꯏ ꯍꯣꯏ ꯑꯉꯥꯡꯁꯤ ꯅꯣꯏꯁꯨ ꯑꯃꯨꯛ ꯐꯥꯔꯁꯦ ꯍꯥꯏꯅ ꯑꯗꯨꯝ ꯆꯠꯂꯦ
ꯑꯍꯝ
ꯈꯪꯗꯦꯗ ꯉꯁꯤꯀꯥꯟ ꯉꯁꯤꯀꯥꯟ ꯑꯉꯥꯡꯁꯤꯡꯁꯦ ꯎꯝ ꯑꯩꯈꯣꯏꯁꯨ ꯅꯥꯏꯟꯇꯤꯁꯀꯤ ꯑꯉꯥꯡ ꯅꯠꯇ꯭ꯔꯦ ꯃꯣꯏꯒꯤ ꯀꯣꯛ ꯇꯣ ꯀꯣ
ꯎꯝ ꯁꯤꯡꯁꯨ ꯁꯤꯡꯉꯦꯗꯅ ꯑꯩꯈꯣꯏ ꯃꯇꯝꯗꯗꯤ ꯑꯁꯤ ꯍꯥꯏꯔꯗꯤ ꯑꯩꯉꯣꯟꯗ ꯆꯩ